ꯇꯥꯔꯕꯣ
ꯇꯥꯔꯦ
ꯋꯥꯔꯤ ꯑꯃ ꯂꯤꯕꯤꯒꯦꯕꯀꯣ
ꯂꯤꯕꯤꯌꯣꯕ ꯀꯣ
ꯊꯥꯏꯅꯉꯩꯒꯤꯅꯦ ꯃꯇꯝꯖꯤꯗꯅꯦ ꯁ꯭ꯀꯨꯜꯒ ꯍꯥꯏꯗꯤ ꯁ꯭ꯀꯨꯜꯒ ꯈꯔ ꯈ ꯅꯤꯡꯈꯠꯅꯔꯛꯄ ꯃꯇꯝ ꯍꯧꯔꯛꯄ ꯁ꯭ꯋꯥꯏꯖꯤꯗꯅꯦ ꯑꯉꯥꯡꯁꯤꯡꯅ ꯁ꯭ꯀꯨꯜꯒ ꯈꯔ ꯊꯋꯥꯏ ꯌꯥꯎꯅ ꯀꯥꯈꯠꯂꯛꯄ ꯃꯇꯝꯁꯤꯗꯅꯦ ꯑ ꯚꯨꯙꯤ ꯀꯧꯕ ꯑꯃꯅꯦ ꯖꯄꯥꯟ ꯀꯧꯕ ꯑꯃꯅꯦ ꯒꯪꯒꯥ ꯖꯃꯨꯅꯥ ꯀꯧꯕ ꯅꯨꯄꯤ ꯑꯅꯤꯒ ꯃꯣꯏ ꯃꯣꯏ ꯃꯣꯏ ꯃꯔꯤꯁꯦ ꯀ꯭ꯂꯥꯁꯇ ꯂꯩꯕ ꯍꯥꯏꯗꯤ ꯇꯝꯕꯀꯣ ꯑꯗꯨꯗꯨꯒꯅꯦ ꯍꯥꯏꯗꯤ ꯃꯇꯝꯗꯨꯗꯗꯤ ꯁ꯭ꯀꯨꯜꯗꯣ ꯐꯥꯎꯒꯠꯂꯛꯄ ꯀꯨꯏꯗꯔꯤꯃꯤꯅ ꯏꯟꯁꯄꯦꯛꯁꯟ ꯌꯥꯝ ꯆꯠꯅꯩ ꯍꯥꯏꯌꯦꯕꯀꯣ ꯑꯗꯨꯗ ꯍꯌꯦꯡꯗꯤ ꯏꯟꯁꯄꯦꯛꯁꯟ ꯂꯥꯛꯀꯅꯤꯅ ꯍꯥꯏꯔꯛꯄ ꯑꯗꯨꯗ ꯑꯗꯨꯗ ꯑꯣꯖꯥ ꯃꯣꯏꯕꯨ ꯇꯥꯏꯕ ꯑꯣꯖꯥꯗꯨꯅꯅꯦ ꯕꯨꯙꯤꯒ ꯖꯄꯥꯟꯒꯁꯦ ꯂꯩ ꯌꯥꯝ ꯍꯩꯇꯕ ꯍꯥꯏꯇꯥꯔꯦ ꯑꯗꯨꯗ ꯅꯣꯏꯕꯥꯅꯤꯗꯤ ꯁꯨꯇꯤ ꯊꯥꯏꯌꯦꯅ ꯍꯥꯏꯗꯣꯛꯑꯕ ꯍꯥꯏꯗꯤ ꯂꯥꯛꯇꯅꯕ ꯍꯥꯏꯗꯅ ꯀꯩꯒꯨꯝꯕ ꯏꯁꯄꯦꯛꯁ ꯊꯟꯒꯤ ꯑꯣꯖꯥꯗꯨꯅ ꯃꯣꯏꯕꯥꯅꯤꯗ ꯍꯪ ꯇꯥꯔꯒꯗꯤ ꯑꯣꯖꯥꯗꯣ ꯂꯩ ꯀꯩꯝ ꯇꯥꯛꯄꯤꯗꯕ ꯃꯥꯜꯂꯅꯤ ꯑꯣꯖꯥꯁꯦ ꯍꯥꯏꯖꯤꯜꯂꯒ ꯂꯥꯛꯍꯟꯗ꯭ꯔꯕꯀꯣ ꯑꯩꯅ ꯂꯤꯔꯤ ꯋꯔꯤꯁꯦ ꯇꯥꯛꯈꯔꯕ ꯅꯪ ꯍꯥꯟꯅ
ꯇꯥꯗꯦ
ꯍꯥꯏꯖꯤꯜꯂꯦꯕꯀꯣ ꯑꯗꯩꯗ ꯃꯣꯏꯕꯥꯅꯤ ꯑꯣꯖꯥꯅ ꯁꯨꯇꯤ ꯊꯥꯏ ꯍꯥꯏꯔ ꯍꯥꯏꯔꯝꯅꯤꯅ ꯍꯔꯥꯎꯗꯅꯀꯣ ꯄꯨꯈ꯭ꯔꯤꯗ ꯏꯔꯣꯏꯔ ꯂꯩꯔꯕ ꯑꯗꯣ ꯃꯣꯏꯅ ꯄꯨꯈꯤꯗ ꯏꯔꯣꯏꯕꯒꯤ ꯂꯝꯕꯤꯁꯤꯗꯅꯦ ꯑ ꯅꯨꯄꯤ ꯃꯣꯏꯒꯤ ꯀ꯭ꯂꯥꯁꯃꯦꯠ ꯑꯃꯁꯤꯅ ꯁ꯭ꯀꯨꯜ ꯆꯠꯈꯤꯕꯁꯤ ꯎꯕ ꯑꯗꯨꯗ ꯃꯣꯏꯕꯅꯤꯅ ꯑꯣꯏ ꯑꯄꯪ ꯉꯁꯤꯗꯤ ꯍꯣ ꯁ꯭ꯀꯨꯜ ꯁꯨꯇꯤ ꯊꯥꯄꯅꯦ ꯅꯣꯏꯕꯥꯟꯅꯤ ꯆꯠꯂꯤꯗꯣ ꯀꯩꯒꯤꯅꯣꯒ ꯍꯥꯏꯕꯀꯣ ꯃꯣꯏꯕꯥꯟꯅꯤꯅ ꯄꯨꯈ꯭ꯔꯤ ꯃꯈꯥꯗꯤ ꯂꯛꯅꯕ ꯑꯗꯩ ꯅꯨꯄꯤ ꯃꯆꯥꯗꯨꯅ ꯑꯣ ꯉꯁꯤꯗꯤ ꯏꯟꯁꯄꯦꯛꯁꯟꯒꯤ ꯑꯣꯖꯥ ꯃꯊꯛ ꯑ ꯑꯐꯥꯎꯕ ꯑꯣꯖꯥ ꯂꯥꯛꯀꯅꯤ ꯅꯣꯏꯕꯥꯟꯅꯤꯗꯤ ꯂꯩ ꯍꯩꯇꯕꯅ ꯑꯣꯖꯥ ꯍꯟꯅ ꯏꯀꯥꯏꯕꯒꯤ ꯁꯨꯇꯤ ꯇꯥꯏ ꯍꯥꯏꯖꯤꯟꯕꯗꯨꯕꯨ ꯉꯁꯤꯗꯤ ꯑꯆꯥꯄꯣꯠꯀ ꯌꯦꯜꯂꯒ ꯃꯌꯥꯝ ꯍꯔꯥꯎꯗꯣꯏꯅꯤ ꯈꯣꯠꯇꯤꯅꯤꯅ ꯍꯥꯏꯔꯕ ꯑꯗꯩꯗꯤ ꯍꯧꯖꯤꯛꯀꯤ ꯕꯨꯙꯤꯒ ꯖꯄꯥꯟꯖꯦ ꯑꯆꯥꯄꯣꯠꯇꯤ ꯆꯥꯅꯤꯡꯕ ꯀꯧꯕꯅꯦ ꯆꯠꯂꯨꯁꯤꯔ ꯑꯗꯨꯗꯤ ꯎꯝ ꯆꯠꯂꯨꯁꯤ ꯍꯥꯏꯔꯕ ꯑꯗꯨꯗꯨꯒ ꯎꯝ ꯖꯄꯥꯟꯒꯤ ꯃꯌꯨꯝꯁꯤꯗꯤ ꯈꯔ ꯂꯥꯛꯄ ꯕꯨꯙꯤꯒꯤꯅ ꯑꯃꯨꯛ ꯅꯛꯄ ꯑꯗ ꯀꯩꯅꯣꯅ ꯕꯨꯗꯤꯒ ꯖꯄꯥꯟꯒꯤꯁꯦ ꯍꯥꯏꯅꯔꯦꯕꯀꯣ ꯏꯇꯥꯎ ꯅꯪꯒꯤ ꯅꯪ ꯑꯩ ꯆꯠꯂꯒꯦ ꯅꯪꯅ ꯇꯣꯏꯂꯦꯠ ꯃꯅꯨꯡꯗ ꯂꯣꯠꯂꯣ ꯅꯪꯒꯤ ꯑꯆꯥꯥꯄꯣꯠ ꯁꯔꯨꯛꯇꯣ ꯑꯩ ꯄꯣꯔꯛꯑꯒꯦ ꯁꯤꯅꯦꯕꯀꯣ ꯑꯗꯩꯗꯤ ꯑ ꯃꯣꯏꯕꯥꯅꯤꯁꯨ ꯌꯥꯅꯔꯦ ꯕꯨꯙꯤꯁꯦ ꯗ꯭ꯔꯦꯁ ꯁꯦꯠꯆꯤꯜꯂꯦ ꯖꯄꯥꯟ ꯃꯣꯏꯕꯥꯅꯤ ꯂꯥꯛꯃꯤꯟꯅꯔꯦ ꯖꯄꯥꯟꯅ ꯇꯣꯏꯂꯦꯠꯇ ꯂꯣꯠꯂꯦ ꯕꯨꯙꯖꯤ ꯏꯃꯨꯡꯗ ꯐꯝꯃꯦ ꯀ꯭ꯂꯥꯁꯔꯨꯝꯗ ꯑꯗꯨꯗꯨꯒ ꯏꯟꯁꯇ꯭ꯔꯦꯛꯁꯟ ꯑꯣꯖꯥꯁꯤ ꯂꯥꯛꯑꯦ ꯑꯗꯩꯗꯤ ꯑꯉꯥꯡ ꯁꯥ ꯅꯣꯏꯕꯨ ꯀꯃꯥꯏ ꯀꯃꯥꯏꯅ ꯇꯧꯕꯅꯣ ꯈꯣꯠꯄꯅꯣ ꯑꯣꯖꯥꯅ ꯇꯥꯛꯄꯁꯦ ꯅꯨꯡꯉꯥꯏꯕ ꯈꯣꯠꯄꯥ ꯀꯥꯏ ꯃꯌꯥꯝ ꯍꯪꯉꯦ ꯃꯣꯏꯁꯦ ꯅꯨꯡꯉꯥꯏ ꯈꯣꯠꯂꯤ ꯀꯥꯏꯅ ꯈꯨꯝꯃꯦ ꯑꯗꯨꯗꯤ ꯐꯔꯦ ꯐꯔꯦ ꯑꯗꯨꯗꯤ ꯉꯁꯤꯗꯤ ꯅꯣꯏꯒꯤ ꯕꯨꯙꯤꯗꯣ ꯑꯣꯖꯥ ꯃꯨꯛꯇꯪ ꯌꯦꯡꯒꯦꯀꯣ ꯍꯥꯏ ꯑꯗꯩꯗꯤ ꯕꯨꯙꯤꯗꯣ ꯍꯧꯒꯠꯂꯦ ꯀꯩꯅꯣ ꯍꯦ ꯅꯪ ꯍꯒꯠꯂꯤꯗꯣ ꯀꯩ ꯀꯩꯒꯤꯅꯣ ꯍꯥꯏ ꯑꯣꯖꯥꯅ ꯕꯨꯙꯤ ꯌꯦꯡꯒꯅꯤ ꯍꯥꯏꯕꯗꯨꯒꯤ꯫ ꯑꯩ ꯂꯦ ꯂꯦꯞꯈꯠꯂꯛꯏꯅꯦ ꯍꯥꯏ ꯑꯗꯩꯗꯤ ꯑꯣꯖꯥꯁꯤꯅ ꯑꯣ ꯐꯔꯦ ꯐꯔꯦ ꯅꯪ ꯂꯦꯞꯈꯠꯂꯛꯑꯕꯅꯤꯅ ꯅꯪꯉꯣꯟꯗ ꯍꯥꯟꯅ ꯑꯍꯥꯟꯕ ꯀꯣꯏꯁꯟꯁꯦ ꯍꯪꯉꯒꯦꯀꯣ ꯍꯥꯏ ꯒꯪꯒ ꯖꯃꯨꯅꯥ ꯀꯗꯥꯢꯗ ꯂꯩ ꯍꯥꯏ ꯒꯪꯒꯥ ꯖꯃꯨꯅꯥ ꯑꯩꯈꯣꯏ ꯀ꯭ꯂꯥꯁꯇ ꯐꯝꯃꯤ ꯍꯥꯏꯅꯤ ꯑꯗꯩ ꯀꯩꯅꯣꯅꯦ ꯃꯅꯥꯉꯥꯡꯉꯤꯁꯤꯕꯨ ꯍꯥꯏ ꯑꯗꯩꯗꯤ ꯖꯄꯥꯟ ꯍꯥꯏꯕ ꯂꯝꯁꯤ ꯀꯔꯝꯕ ꯖꯒꯥꯗ ꯂꯩꯕꯅꯣ ꯍꯥꯏ ꯖꯄꯥꯟ ꯇꯣꯏꯂꯦꯠꯇ ꯂꯩ ꯍꯥꯏꯔꯛꯏ꯫ ꯉꯥꯁꯏ ꯇꯣꯏꯂꯦꯠꯇ ꯂꯣꯍꯧꯕꯗꯣ ꯑꯗꯩꯗꯤ ꯐꯔꯦ ꯐꯔꯦ ꯆꯣꯡꯉꯥꯁꯤ ꯢꯪꯂꯤꯁꯤꯗ ꯀꯩ ꯍꯥꯏ ꯍꯥꯏ ꯖꯝꯄꯤꯡ ꯐꯤꯁ ꯍꯥꯏ
ꯎꯝ ꯅꯪ ꯋꯥꯔꯤ ꯗ ꯅꯣꯛꯐꯗꯦ
ꯑꯗꯨꯗꯤ ꯀꯨꯏꯔꯝ ꯅꯦ ꯂꯤꯅꯕ ꯅꯣꯛꯐꯗꯦꯗ ꯂꯧꯊꯣꯛꯈꯤꯕꯅꯤ ꯅꯣꯛꯐꯦ ꯅꯣꯛꯐꯗꯦ ꯅꯝꯕꯒꯤ
ꯅꯪꯉꯣꯟ ꯍꯥꯏꯔꯝ꯫
ꯑꯁ
ꯌꯥꯢ ꯅꯪꯒꯤ ꯑꯌꯥꯕ ꯂꯧꯈꯤꯕ꯭ꯔꯥ ꯑꯗꯨ ꯂꯨꯝꯅꯕꯒꯤ ꯅꯪꯒꯤ ꯑꯌꯥꯕ ꯂꯧꯈꯤꯕ꯭ꯔꯥ
ꯌꯧꯈꯤꯒꯥꯏ ꯃꯃꯥꯡ ꯃꯄꯣꯛꯇ
ꯅꯣꯛꯐꯗꯦ ꯀꯥꯏ ꯕꯦꯝꯃ ꯑꯩꯅ ꯃꯃꯥꯡ ꯃꯄꯣꯛꯇ ꯂꯣꯏꯅ ꯁꯥꯒꯠꯂꯝꯃꯕ ꯉꯥꯛꯇꯅꯦ ꯑꯉꯥꯡꯁꯤꯡꯗꯨꯅ ꯆꯂꯥꯏꯍꯧꯕꯩ ꯋꯥꯅꯤ ꯂꯦꯝꯅ ꯂꯩꯊꯣꯛꯄꯩ ꯋꯥꯅꯤ
ꯃꯥꯅꯤ ꯃꯃꯥꯡ ꯃꯄꯣꯛꯇ ꯅꯪꯁꯦ ꯅꯣꯡꯃꯩ ꯄꯥꯜꯂ ꯁꯤꯈꯤꯕꯅꯤꯀꯣ ꯑꯗꯨꯁꯨ ꯅꯔꯥꯏꯕꯛꯇ
ꯑꯩ ꯄꯥꯈꯣꯡ ꯑꯃ ꯆꯠꯂꯛꯀꯦ ꯅꯪ ꯐꯣꯡ ꯉꯝꯕ꯭ꯔꯥ ꯌꯦꯡꯉꯨꯅꯦ
ꯀꯔꯤ ꯄꯥꯎꯈꯣꯡꯅꯣ
ꯃꯟꯗꯤꯔ ꯑꯍꯨꯝ ꯂꯩꯌꯦꯕꯀꯣ ꯃꯟꯗꯤꯔ ꯑꯍꯨꯝꯁꯦ ꯑꯗꯨꯗꯅꯦ ꯇꯨꯁꯤꯁꯦ ꯇꯨꯁꯤꯁꯦ ꯆꯞ ꯃꯥꯟꯅꯅ ꯀꯠꯄ ꯀꯠꯄ ꯀꯠꯂꯒꯗꯤ ꯃꯍꯩ ꯌꯥꯝ ꯆꯥꯎꯗꯣꯏꯅꯦꯕ ꯑꯗꯨꯗꯨꯅ ꯎꯝ ꯍꯥꯏꯗꯤ ꯕꯣꯔ ꯌꯥꯝꯅ ꯆꯥꯎꯅ ꯐꯪꯅꯕꯩꯗꯃꯛꯇ ꯇꯨꯁꯤ ꯁꯤ ꯍꯦꯛꯑꯒ ꯂꯤꯁꯤꯡ ꯑꯍꯨꯝꯁꯤꯗ ꯆꯞ ꯃꯥꯟꯅꯅ ꯀꯠꯇꯣꯏꯅꯦꯕꯀꯣ
ꯍꯣꯏ
ꯑꯗꯨꯗ ꯇꯨꯁꯤ ꯃꯟꯗꯤꯔ ꯑꯍꯨꯝꯁꯤꯒꯤ ꯃꯅꯥꯛꯇ ꯄꯨꯈ꯭ꯔꯤ ꯑꯍꯨꯝ ꯑꯃꯁꯨ ꯂꯩꯌꯦꯕꯀꯣ ꯑꯗꯨꯗ ꯄꯨꯈ꯭ꯔꯤ ꯑꯍꯨꯝ ꯂꯩ꯫ ꯃꯁꯤꯗꯅꯦ ꯑ ꯃꯣꯏꯒꯤ ꯄꯨꯈ꯭ꯔꯤ ꯑꯍꯨꯝꯁꯤꯒꯤ ꯀꯩꯅꯣ ꯄꯨꯈ꯭ꯔꯤ ꯑꯍꯨꯝ ꯂꯩꯔꯦ ꯑꯗꯨꯗꯨꯒ ꯍꯧꯖꯤꯛꯀꯤ ꯇꯨꯁꯤ ꯃꯅꯥꯁꯤꯅ ꯑꯃꯈꯛꯅꯦꯕꯀꯣ ꯃꯐꯝ ꯑꯃꯗꯒꯤ ꯁꯅꯣ ꯑ ꯍꯧꯔꯤꯁꯦ ꯇꯨꯁꯤ ꯃꯅꯥꯁꯦ ꯍꯦꯛꯑꯦ ꯄꯣꯔꯦ ꯈꯜꯂꯁꯤꯅꯦ ꯂꯥꯏꯁꯪꯁꯤꯗ ꯀꯠꯀꯦ ꯍꯥꯏꯇꯥꯔꯒꯅꯦ ꯃꯁꯥ ꯃꯁꯥꯒꯤ ꯄꯨꯈ꯭ꯔꯤꯁꯤꯗꯅꯦ ꯆꯨꯞ ꯆꯨꯞ ꯆꯨꯞ ꯂꯨꯞꯇꯨꯏꯅꯦꯕ ꯑꯗꯣ ꯀꯩꯒꯨꯝꯕ ꯆꯨꯞ ꯆꯨꯞ ꯆꯨꯞ ꯂꯨꯞ ꯇ ꯇꯥꯔꯒꯗꯤ ꯎꯝ ꯇꯨꯁꯤ ꯖꯦ ꯅꯪꯅ ꯁꯝꯅ ꯍꯥꯏꯔꯕꯗ ꯑꯅꯤ ꯍꯦꯛ ꯈꯜꯂꯁꯤꯅꯦ ꯆꯨꯞꯂꯥꯎ ꯂꯨꯞ ꯇꯥꯔꯒꯗꯤ ꯃꯔꯤ ꯊꯣꯛꯇꯨꯏꯅꯦꯕ ꯑꯗꯨꯅ ꯀꯠꯂꯝꯗꯥꯏ ꯈꯨꯗꯤꯡꯒꯤ ꯄꯨꯈ꯭ꯔꯤ ꯈꯨꯗꯤꯡꯒꯤꯗꯤ ꯂꯨꯞꯇꯨꯏꯅꯦꯕꯀꯣ ꯇꯨꯜꯁꯤꯁꯦ ꯂꯨꯞꯇꯕ ꯌꯥꯗꯦꯕ ꯑꯗꯨꯗ ꯑꯩꯅ ꯍꯪꯉꯛꯀꯗꯣꯏꯕ ꯀꯣꯏꯁꯟꯁꯤꯅ ꯅꯪꯅ ꯇꯨꯁꯤ ꯃꯅꯥ ꯀꯌꯥ ꯄꯠ ꯄꯠ ꯇꯠꯄꯔ ꯒ꯭ꯌꯥꯟ ꯇꯥꯗꯕ꯭ꯔꯥ
ꯅꯪ ꯉꯥꯡꯉꯤꯁꯦ ꯀꯩꯅꯣ
ꯃꯟꯗꯤꯔ ꯑꯍꯨꯝ ꯂꯩꯌꯦ
ꯃꯟꯗꯤꯔ ꯑꯍꯨꯝ ꯂꯩꯔꯦ
ꯄꯨꯈꯤ ꯑꯍꯨꯝ ꯂꯩꯔꯦ ꯃꯟꯗꯤꯔ ꯑꯍꯨꯝꯗꯨꯒꯤ
ꯑꯥꯎ
ꯑꯗꯨꯗ ꯇꯨꯁꯤ ꯃꯅꯥꯁꯦ ꯇꯨꯁꯤ ꯃꯅꯥ ꯅꯠꯇ꯭ꯔꯁꯨ ꯂꯩ ꯍꯥꯏꯔꯅꯦ ꯂꯩꯁꯦ ꯑꯃ ꯍꯦꯑꯦ ꯈꯜꯂꯁꯤꯅꯦ ꯑꯗꯣ ꯃꯟꯗꯤꯔ ꯑꯍꯨꯝꯁꯤꯗ ꯆꯞ ꯃꯥꯟꯅꯅ ꯀꯠꯀꯗꯕꯀꯣ ꯂꯩꯁꯦ ꯑꯗꯨꯒ ꯃꯣꯏꯒꯤ ꯄꯨꯈꯤ ꯑꯍꯨꯝ ꯂꯩꯕꯗꯣ ꯑꯗꯨꯗꯅꯦ ꯄꯨꯈꯤ ꯑꯍꯨꯝ ꯁꯤꯗ ꯀꯠꯂꯝꯗꯥꯏ ꯈꯨꯗꯤꯡꯒꯤ ꯂꯩꯁꯦ ꯂꯨꯞꯄꯒ ꯀꯠꯇꯣꯏꯅꯦꯕ ꯃꯟꯗꯤꯔꯁꯤꯗ ꯑꯗꯨꯗ ꯄꯨꯈꯤꯁꯤꯗ ꯍꯦꯛ ꯂꯨꯞꯄꯨ ꯂꯨꯞꯄꯗꯤ ꯂꯩꯁꯦ ꯑꯃ ꯑꯣꯏꯔꯗꯤ ꯑꯅꯤ ꯊꯣꯛꯇꯨꯢꯕ ꯑꯅꯤ ꯑꯣꯏꯔꯒꯅ ꯃꯔꯤ ꯑꯣꯏꯕ ꯗꯕꯜ ꯂꯤꯡ ꯆꯠꯄꯀꯣ ꯑꯗꯨꯕꯨ ꯄꯨꯈꯤꯁꯤꯡꯁ ꯁꯤꯗꯅꯦ ꯂꯨꯞꯇꯕꯗꯤ ꯁꯨꯡꯌꯥ ꯌꯥꯗꯦꯕ ꯄꯨꯈꯤ ꯑꯍꯨꯝꯃꯛꯇ ꯂꯨꯞꯄꯒ ꯀꯩꯅꯣ ꯀꯠꯇꯕꯗꯤ ꯁꯨꯡꯌꯥꯃꯛ ꯌꯥꯗꯦꯕꯀꯣ ꯃꯟꯗꯤꯔꯁꯤꯡꯁꯤꯗ ꯑꯗꯨꯗ ꯑꯩꯅ ꯍꯥꯏꯁꯤꯅ ꯂꯩ ꯀꯌꯥ ꯍꯦꯛ ꯇꯥꯔꯒꯗꯤ ꯃꯟꯗꯤꯔꯁꯤꯡꯁꯤꯗ ꯀꯠꯄ ꯃꯇꯝꯗ ꯂꯩ ꯃꯁꯤꯡ ꯆꯞ ꯆꯞ ꯃꯥꯟꯅꯅ ꯀꯠꯀꯅꯤ ꯀꯩꯒꯨꯝꯕ ꯄꯨꯈꯤꯗꯨꯗ ꯂꯨꯞꯄꯒ ꯑꯅꯤ ꯑꯅꯤ ꯊꯣꯛꯂꯛꯄ ꯑꯣꯏꯇꯥꯔꯒꯁꯨ ꯂꯩ ꯀꯌꯥ ꯍꯦꯛꯑꯒ ꯃꯟꯗꯤꯔꯗꯨꯗ ꯆꯞ ꯃꯥꯟꯅꯅ ꯀꯠꯀꯅꯤ ꯍꯥꯏꯕ
ꯂꯩ ꯑꯃꯅ ꯄꯨꯈꯤ ꯑꯍꯨꯝꯃꯛꯇ ꯑꯃꯨꯛ ꯂꯨꯞꯇꯣꯏꯕ
ꯅꯠꯇꯦ ꯑ ꯅꯪꯅ ꯂꯩ ꯑꯃ ꯍꯦꯛꯑꯦ ꯈꯜꯂꯁꯤꯅꯦ ꯂꯩ ꯑꯃꯁꯦ ꯀꯠꯂꯅꯤꯗꯅ
ꯑꯣꯝ
ꯑ ꯄꯣꯔꯛꯑꯅꯤꯗꯅ ꯑꯍꯥꯟꯕ ꯃꯟꯗꯤꯔ ꯀꯠꯂꯝꯗꯥꯏꯗ ꯄꯨꯈꯤꯁꯤꯗ ꯂꯨꯞꯄꯦꯗꯅ ꯑꯗꯨꯗꯨꯒ ꯅꯪꯗꯤ ꯑꯃꯨꯛ ꯀꯠꯂꯝꯃꯦ ꯈꯜꯂꯁꯤꯅꯦ ꯑꯗꯨꯒ ꯑ ꯂꯩ ꯂꯦꯝꯍꯧꯕꯗꯧ ꯄꯣꯔꯛꯑꯀꯥꯟꯗ ꯄꯨ ꯑꯅꯤꯁꯨꯨꯝꯕ ꯃꯟꯗꯤꯔꯗ ꯑꯃꯨꯛ ꯂꯨꯞꯇꯣꯏꯅꯦꯕ ꯑ ꯄꯨꯈꯤꯗ ꯑꯃꯨꯛ ꯂꯨꯞꯄꯒ ꯃꯟꯗꯤꯔꯗ ꯑꯃꯨꯛ ꯀꯠꯇꯣꯏꯅꯦꯕ ꯄꯂꯩꯗꯣ ꯑꯃꯨꯛ ꯑꯍꯨꯝꯁꯨꯕ ꯄꯨꯈꯤꯗꯣ ꯑꯃꯛ ꯂꯨꯞꯄꯒ ꯃꯟꯔꯁꯤꯗ ꯑꯃꯨ ꯀꯠꯇꯣꯏꯅꯦꯕ ꯑꯗꯨꯗꯗ ꯑꯩꯅ ꯍꯥꯏꯁꯦ ꯂꯩ ꯀꯌꯥ ꯍꯦꯛ ꯇꯥꯔꯒꯗꯤ ꯆꯞ ꯃꯥꯟꯅꯅ ꯄꯨꯈꯤꯗ ꯂꯨꯞꯄꯒ ꯗꯕꯜꯂꯤꯡ ꯊꯣꯛ ꯇꯥꯔꯒꯁꯨ ꯆꯞ ꯃꯥꯟꯅꯅ ꯀꯠꯀꯅꯤ ꯁꯤꯅꯤ
ꯅꯤꯁꯥ ꯁꯥꯟꯅꯒꯅꯨ ꯁꯤꯅꯤ ꯑꯩꯅ ꯍꯥꯏꯅꯤꯡꯉꯤꯁꯤꯅ
ꯌꯥꯝ ꯊꯨꯅ ꯄꯥꯈꯨꯝ ꯐꯣꯡ ꯐꯣꯡꯉꯣ ꯃꯤꯅ ꯑꯁꯨꯌꯥꯝ ꯋꯥꯅ ꯑꯦꯛꯁꯄꯦꯟ ꯇꯧꯔꯒ
ꯏꯁ ꯑꯣꯏꯅꯔꯤꯁꯤ ꯅꯋꯥꯃꯉꯥꯏꯔꯦꯅꯦ ꯍꯥ ꯅꯣꯏ ꯃꯌꯥꯝꯅ ꯑꯩꯉꯣꯟꯗ ꯀꯩꯅꯣ ꯈꯜꯂꯤꯁꯦ ꯑꯗꯨꯒꯨꯝꯕ ꯋꯥꯍꯩ ꯋꯥꯇꯥꯗꯨ ꯁꯤꯖꯤꯟꯅꯒꯅꯨ ꯍꯥꯏꯕ ꯅꯠꯇ꯭ꯔꯣ ꯑꯩꯅ
ꯍꯥꯏꯔꯛꯑꯣ ꯍꯥꯏꯔꯛꯑꯣ
ꯈꯪꯗ꯭ꯔꯦ ꯈꯪꯗ꯭ꯔꯦ
ꯑꯗꯨꯗꯤ ꯈꯪꯗꯕꯌꯦ
ꯀꯩꯗꯧꯗꯣꯏꯕ ꯑꯩꯉꯣꯟꯗ ꯀꯔꯤ ꯗꯟꯗꯤ ꯇꯧ ꯍꯥꯏꯕ
ꯈꯪꯗꯕꯒꯤ ꯑꯩꯅ ꯅꯪꯉꯣꯟꯗ ꯅꯅꯥ ꯂꯩꯔ ꯈꯨꯄꯥꯡ ꯊꯥꯗꯣꯏꯕ ꯒꯣꯜ ꯑꯃꯁꯨ ꯆꯟꯒ꯭ꯔ ꯃꯥꯜꯂꯦ
ꯀꯅꯥꯅꯣ ꯒꯣꯜ ꯑꯃ ꯆꯠꯂꯤꯁꯦ ꯂꯥꯎꯒ꯭ꯔꯦ
ꯑꯣ ꯑꯔꯖꯦꯟꯇꯤꯅꯥ ꯀꯥꯒ꯭ꯔꯦ
ꯑꯥꯔꯖꯦꯟꯇꯤꯅꯥꯅ ꯀꯥꯒꯔꯦꯌꯦ ꯃꯊꯥꯅ ꯌꯦꯡꯉꯤ ꯕꯣꯜ ꯊꯦꯡꯅ ꯍꯌꯦꯡ ꯌꯦꯡꯗꯖꯨ ꯇꯣꯛ ꯑꯣ ꯑꯩ ꯏꯁꯇꯦꯇꯁ ꯇ ꯑꯞꯗꯦꯠ ꯄꯤꯕꯤꯔꯛꯀꯦ ꯇꯨꯁꯤ ꯃꯅꯥ ꯇꯔꯦꯠ ꯍꯦꯛꯑꯦꯗꯅ ꯂꯩ ꯂꯩꯁꯦ ꯇꯔꯦꯠ ꯍꯦꯛꯑꯦꯗꯅ ꯑꯍꯥꯥꯟꯕꯩ ꯄꯨꯈꯤꯗꯨꯅ ꯂꯨꯞꯄꯦ ꯇꯔꯥ ꯃꯔꯤ ꯊꯣꯛꯑꯗ꯭ꯔꯥ
ꯑꯧ
ꯅꯤꯄꯥꯟ ꯀꯠꯂꯝꯃꯦꯀꯣ
ꯎꯝ
ꯇꯔꯥꯃꯔꯤꯗꯒꯤꯅꯤ ꯎ ꯅꯤꯄꯥꯟ ꯈꯥꯎꯗꯣꯛꯑꯝꯃꯗꯤ ꯇꯔꯥ ꯇꯔꯨꯛ ꯂꯩꯇ꯭ꯔꯥ
ꯎꯝ
ꯇꯔꯨꯛꯇꯣ ꯑꯃꯨꯛ ꯂꯨꯞꯇꯦ ꯇ꯭ꯔꯥꯟꯊꯣꯏ ꯊꯣꯛꯑꯗ꯭ꯔꯥ
ꯎꯝ
ꯅꯤꯄꯥꯟ ꯀꯠꯂꯝꯃꯦ ꯃꯔꯤ ꯂꯦꯝꯍꯧꯔꯦ ꯂꯨꯞꯄꯦ ꯅꯤꯄꯥꯟ ꯊꯣꯛꯑꯦ ꯅꯤꯄꯥꯟꯗꯣ ꯀꯠꯂꯦ ꯑꯗꯨꯗꯤ ꯆꯞ ꯃꯥꯟꯅꯔꯦ
ꯎꯝ ꯑꯣꯀꯦ ꯊꯦꯡꯀ꯭ꯌꯨ ꯐꯣꯔ ꯑꯦꯕ꯭ꯔꯤꯊꯤꯡ ꯑꯪꯀ ꯌꯥꯝ ꯍꯩꯀꯣ ꯃꯤ ꯃꯆꯥꯗꯤ ꯑꯪꯀ ꯂꯧꯕꯅꯤꯅ
ꯏꯕꯦꯝꯃ ꯑꯩꯅꯅꯦ ꯑꯪꯀ ꯂꯧꯕꯒꯤ ꯏꯟꯁꯄꯤꯔꯦꯁꯟꯁꯦ ꯁꯤꯒꯤ ꯄꯥꯎꯈꯨꯝꯁꯤꯗ ꯑꯣꯏꯈ꯭ꯔꯕꯅꯦ
ꯑꯣꯋꯥ
ꯍ ꯑ꯭ꯔꯖꯦꯟꯇꯤꯅꯥꯅ ꯀꯥꯔꯦ ꯊ꯭ꯔꯤ ꯇꯨꯗ ꯍꯥꯏꯔꯤꯌꯦ ꯀꯔꯤ ꯀꯥꯟꯗꯕꯗ ꯕꯣꯜ ꯕꯣꯜ ꯕꯣꯜ ꯑꯅ ꯕꯣꯜ ꯃꯇꯨꯝ ꯇꯥꯏ ꯂꯣꯏꯔꯦ
ꯕꯣꯜ ꯃꯇꯨꯝ ꯇꯥꯏ ꯃꯦꯁꯤꯅ ꯃꯇꯨꯗ ꯂꯣꯌꯦꯜ ꯑꯣꯏ ꯔꯣꯅꯥꯜꯗꯣꯅ ꯂꯨꯍꯣꯡꯗ꯭ꯔꯤꯉꯩꯗ ꯃꯆꯥ ꯃꯉꯥ ꯌꯥꯎ ꯈꯔꯦ ꯃꯦꯁꯤꯅ ꯄꯤꯛꯏ ꯔꯣꯅꯥꯜꯗꯣꯅ ꯋꯥꯡꯉꯤ ꯔꯦꯠ ꯀꯥꯔꯠ ꯍꯥꯏꯕꯁꯤꯗꯤ ꯇꯥꯟꯊꯣꯛꯄ ꯀꯧꯏ
ꯑꯗꯨꯅ ꯃꯤ ꯃꯤꯒꯤ ꯀꯩꯅꯣꯅꯤꯗꯅ ꯍꯥꯏꯗꯤ ꯂꯣꯏꯌꯦꯜ ꯂꯣꯏꯕ ꯃꯤ ꯔꯣꯅꯥꯜꯗꯣꯖꯨ ꯃꯤ ꯃꯇꯨꯗꯨꯗꯩ ꯍꯦꯟꯖꯗ꯭ꯔꯤꯗꯨꯗꯤ
ꯍꯣꯏꯅꯦ ꯑꯗꯨꯕꯨꯗꯤ ꯃꯌꯥꯝꯁꯤꯅ ꯏꯟꯁꯇꯥꯁꯤꯗ ꯍꯥꯏꯅꯔꯤꯁꯤꯕꯨꯕꯥ
ꯏꯁ
ꯌꯦꯂꯣ ꯀꯥꯠ ꯍꯥꯏꯁꯤꯅ ꯋꯥꯔꯅꯤꯡꯅꯤ ꯔꯦꯠ ꯀꯥꯠ ꯍꯥꯏꯕꯁꯤꯅ ꯇꯥꯟꯊꯣꯛꯄꯅꯤ
ꯂꯣꯌꯦꯜꯒꯤ ꯋꯥꯗꯤ ꯃꯉꯥꯜꯁꯨ ꯑꯣꯏꯗ
ꯑꯗꯩꯗꯤ ꯁꯤꯟꯗꯣꯛꯀꯦ ꯍꯥꯏꯇꯥꯔꯒꯅ ꯑ ꯀꯩꯅꯣꯒꯤ ꯁꯤꯟꯒꯗꯣꯔꯤꯕ ꯖ꯭ꯔꯁꯤ ꯅꯝꯕ꯭ꯔꯗꯣ ꯑꯉꯥꯡꯕꯅ ꯊꯥꯡꯀꯠꯂꯛꯑꯅꯤ ꯑꯗꯨꯒ ꯆꯪꯗꯣꯔꯤꯕ ꯖ꯭ꯔꯁꯤ ꯖ꯭ꯔꯁꯤ ꯅꯝꯕ꯭ꯔꯗꯨꯅ ꯑꯁꯪꯕꯅ ꯑꯃꯨꯛ ꯑꯁꯪ ꯑꯉꯥꯡꯕꯅ ꯎꯠꯄꯅꯦ ꯊꯣꯛꯂꯛꯀꯗꯕ ꯅꯝꯕ꯭ꯔꯗꯣ
ꯑꯉꯥꯡꯕꯅ ꯊꯥꯡꯒꯠꯂꯅꯤ ꯀꯥꯏ ꯑꯉꯥꯡꯕꯗꯨ ꯀꯩ ꯀꯧꯋꯤ
ꯈꯪꯗꯦ ꯕꯣꯠ ꯑꯣꯏꯔꯝꯒꯅꯤ
ꯕꯣꯠ ꯑꯣꯏꯔꯝꯒꯅꯤ ꯑꯩꯁꯨ ꯈꯪꯗꯦ ꯕꯣꯜ ꯃꯇꯨꯝ ꯇꯥꯏ ꯂꯣꯏꯔꯦ
ꯑꯗꯩꯗꯤ ꯃꯣꯏꯅ ꯕꯣꯜꯗꯣ ꯀꯥꯎꯗ ꯀꯥꯎꯔꯁꯨ ꯄꯥꯏꯈꯠꯇ꯭ꯔꯤꯗꯣ ꯒꯦꯚ꯭ꯔꯤꯇꯤꯅ ꯐꯥꯖꯤꯟꯕꯒꯤꯅꯤ
ꯕꯣꯜ ꯈꯨꯠꯅ ꯊꯦꯡꯕ ꯌꯥꯗꯤ ꯁꯤꯃ ꯈꯪꯉꯤ
ꯈꯨꯠꯇ ꯊꯦꯡꯉꯗꯤ ꯄꯦꯟꯑ ꯍꯦꯟ ꯇꯥꯔꯒ ꯄꯦꯅꯥꯜꯇꯤ ꯐ꯭ꯔꯤꯗ ꯀꯧꯍꯜꯂꯤ ꯐ꯭ꯔꯤ ꯀꯤꯛ ꯇꯥꯏ
ꯅꯪ ꯑꯗꯨꯃꯁꯨ ꯈꯪꯉꯦ ꯑꯩ ꯉꯁꯤꯗꯩ ꯈꯪꯖꯜꯂꯦ
ꯑꯗꯩꯗꯤ
ꯀꯥꯎꯔꯛꯄꯗ ꯑꯥꯎ ꯇꯥꯔꯒꯗꯤ
ꯀꯥꯎꯔꯛꯏꯕ ꯃꯤꯗꯨ ꯅꯠꯇꯕ ꯑꯇꯣꯞꯄ ꯄꯨꯅꯤꯌꯟꯒꯤ ꯃꯤꯗꯨ ꯃꯤꯗꯨꯅ ꯍꯧꯋꯤ ꯍꯧꯋꯤ
ꯍꯜꯂꯤ
ꯑꯗꯩꯗꯤ ꯑꯗꯩꯗꯤ ꯀ ꯒꯣꯜ ꯆꯟꯕꯒꯤ ꯀꯥꯎꯁꯤꯜꯂꯛꯄ ꯃꯇꯝꯗ ꯀꯤꯞꯄꯔꯅ ꯀꯥꯎꯛꯄ ꯃꯗ ꯑꯥꯎꯠꯇ ꯇꯥꯛꯈꯤꯕ ꯇꯥꯔꯒꯗꯤ ꯀꯣꯔꯅꯔꯗꯒꯤ ꯍꯧꯋꯤ
ꯕꯦꯔꯤꯒꯟ ꯨꯃꯒ ꯍꯥꯏꯒꯅꯦ
ꯑꯩꯈꯣꯏ ꯗꯗꯤꯦꯝꯗ ꯇꯝꯃꯛꯄꯗ ꯕꯣꯜ ꯊꯅ ꯌꯦꯡꯉꯝꯃꯤꯅ
ꯃ
ꯅ ꯃ ꯇꯔ